ꯍꯜꯂꯣ ꯇꯥꯏ ꯇꯥꯏ ꯊꯕ꯭ꯔꯣ ꯀꯩꯅꯣ ꯇꯧꯏ ꯀꯩꯅꯣ ꯉꯔꯥꯡ ꯃꯪꯗ ꯊꯤ ꯆꯥꯔꯝꯕꯩ ꯋꯥꯔꯤ ꯑꯃ ꯂꯩꯔꯤ ꯑꯩꯉꯣꯟꯗ ꯑꯗꯨ ꯂꯤꯔꯣꯔꯣ ꯑꯋꯥ ꯎꯝ ꯁꯐꯨ ꯆꯒꯨꯝ ꯆꯥꯕ
ꯉꯔꯥꯡ ꯅꯣꯏꯁꯨ ꯋꯥꯔꯤ ꯁꯥꯟꯅꯕ ꯍꯧꯔꯣꯅꯦ
ꯍ ꯆꯁꯕꯥꯖꯤ ꯁꯔ ꯋꯥꯔꯤꯔꯔ ꯀ ꯂꯣꯍꯤ ꯀ ꯑꯩꯡ ꯈꯪꯗꯗ ꯑꯁ ꯃꯨꯠ ꯇꯥꯞꯇ ꯂꯣꯏꯗ꯭ꯔꯦ ꯉꯥꯡ ꯃꯣꯏꯗꯤ ꯎꯝ ꯌꯥꯏ ꯇ ꯑꯥꯎ ꯌꯥꯏ ꯄ꯭ꯔꯣ ꯎꯣ ꯀꯔꯤ ꯀꯔꯤꯗꯦꯅꯦꯦ ꯃꯀꯅꯦꯕꯄ ꯑꯩ ꯃꯥꯒꯤ ꯂꯩꯔꯝꯕ ꯃꯔꯟ ꯃꯊꯨꯝ
ꯎꯗ
ꯍꯔꯞ ꯊꯦꯡꯀꯤ ꯌꯨ
ꯍꯜꯂꯣ ꯇꯥꯕ꯭ꯔꯣ ꯊ ꯀꯨ ꯅꯪ ꯅꯪꯒꯤ ꯋꯥꯔꯤ ꯊꯦꯡ ꯀ꯭ꯌꯨꯗꯔ ꯅꯪꯒꯤ ꯋꯥꯔꯤꯅꯣ ꯊ ꯌꯨ ꯊꯥꯏꯦꯁ ꯅꯪ ꯂꯔꯣꯔ
ꯍꯔꯣ ꯃꯌꯥꯝ ꯌꯥꯎꯔꯝꯃꯤꯅꯦ ꯑꯩꯒꯤꯁꯨꯣ ꯑꯣ ꯨꯝꯔ ꯑꯩꯁꯦ ꯈꯔ ꯈ ꯁꯥꯟꯅꯗꯕ ꯌꯥꯃꯩꯅ ꯀꯩꯅꯣ ꯆ
ꯑ
ꯆꯥꯛꯁꯦ ꯇꯧꯈ꯭ꯔꯕꯅꯦ ꯑꯩꯁꯦ
ꯌꯥꯖꯔꯝꯖꯔꯝ ꯁꯗ꯭ꯔ ꯁ ꯍꯧꯖꯤ ꯀ ꯅ ꯔꯤꯁꯇꯥꯔꯠꯁꯦ ꯇꯧꯕꯗ ꯀꯃꯥꯏꯅ ꯇꯧꯒꯦ ꯁꯤꯕ
ꯍꯦꯔ
ꯑꯩꯁꯦ ꯀꯣꯜꯗꯤ ꯁꯨꯔꯦ ꯑꯗꯣ ꯌꯨ ꯄꯤ ꯑꯥꯏ ꯁꯝ ꯌꯥꯗ꯭ꯔꯤ ꯀꯩꯒꯤꯅꯣ
ꯍꯣ ꯌꯥꯔꯗ ꯝꯄ ꯀ ꯌꯥ ꯃꯤ ꯌꯥꯅꯤ ꯍꯥꯏ ꯅꯣꯏ ꯁꯤꯜꯂꯣꯅꯦꯕꯨ ꯅꯪ ꯂꯣꯏ ꯄꯥꯜꯂꯨꯔꯦ ꯆꯩꯔꯥꯎꯔꯣ ꯑ ꯐ ꯀꯥꯏꯔꯦ ꯀ ꯄ ꯀ ꯀꯅ ꯀꯥꯏ ꯄꯔꯄꯤ ꯅꯪꯗ ꯄ ꯆꯄ ꯌꯥꯥꯏꯔꯦ ꯍꯥꯏꯔꯅꯤ ꯑꯗꯨꯃꯅꯥꯑꯣ ꯃꯤꯁꯥꯜꯨ ꯑꯣꯏꯒꯦ ꯆꯥꯝꯃꯔꯤ ꯆꯥꯝꯃꯔꯤꯛ ꯂꯩꯔꯗꯤ ꯃꯃꯤꯠ ꯁꯣꯏ ꯄꯊꯥꯔꯦ ꯃꯤꯄ ꯍꯤꯗꯥꯛꯥꯡꯊ ꯊ ꯂꯩꯔꯦ ꯑꯗꯨꯒꯨꯝꯕꯗꯔꯤꯒꯦ ꯏꯃꯨꯡꯁꯦ ꯋꯥꯏꯈ꯭ꯔꯒꯗꯤ ꯐꯗꯣꯛꯑꯣ ꯌꯦꯡꯉꯦ ꯍꯦ ꯕꯇꯟ ꯆꯅꯤꯄꯥꯟ ꯂꯩꯗ ꯇ ꯏꯁꯄ꯭ꯔꯥꯏꯠ ꯕꯇꯟꯗꯨꯗ ꯍ ꯑ ꯏꯁ ꯄ꯭ꯔꯥꯏꯕꯦꯇꯟꯗ ꯊꯥꯜꯂ ꯊꯛꯀꯦꯕ ꯉ ꯁꯤ ꯊꯥꯔ ꯆꯞ ꯃꯥꯟꯅꯗ꯭ꯔꯣ ꯃꯍꯥꯎꯗꯨ ꯍꯦꯟꯒꯠꯇꯕ ꯅꯦ ꯅꯠꯇ꯭ꯔꯣ ꯅꯠꯇ꯭ꯔꯒ ꯀꯩꯍꯧꯕꯤꯗ ꯇꯧꯤꯗ꯭ꯔꯣ ꯔ ꯀ ꯑꯦ ꯏꯁꯤꯡ ꯏꯁꯤꯡ ꯆꯞ ꯃꯥꯟꯅꯩ ꯑꯁ ꯅꯪ ꯀꯔꯤ ꯈ ꯅꯪ ꯀꯔꯤ ꯅꯪ ꯀꯔꯤ ꯑꯍꯦꯟꯕ ꯐꯪꯒꯦꯕ ꯁꯤꯗ
ꯁꯖꯦꯜꯂ ꯑꯣꯔꯥ
ꯑꯁꯤꯗ ꯍꯧꯖꯤꯛ ꯑꯦ ꯄꯤ ꯆꯨꯞꯕꯗꯧ ꯆꯨꯞꯕꯒ ꯑꯩꯈꯣꯏꯁꯦ ꯏꯁꯇꯣ ꯑꯃ ꯅꯤ ꯌꯥꯏꯖ ꯂ ꯑꯣꯔ ꯌꯥ꯭ꯔ ꯌꯥꯏꯅꯤ ꯐ ꯕꯇꯟ ꯏꯁꯤꯡ ꯑꯇꯥꯡꯕꯗ ꯊꯛꯑꯦꯕ ꯏꯁꯤꯡꯗꯨ ꯌꯥꯝ ꯈꯨꯨꯠꯇꯨꯁꯨ ꯅꯠꯇꯦ ꯍꯃ ꯑꯣꯏꯕ ꯇꯪꯒ ꯋꯥꯔꯤꯅꯤ
ꯦ ꯃꯦ ꯊꯦꯟꯖꯂ ꯑꯣꯔ
ꯈꯖꯤꯁꯦ ꯈꯨꯗꯣꯞ ꯅꯠꯇꯦ ꯑꯉꯥꯎꯕꯤ ꯅꯨꯡꯁꯤ ꯈꯨꯗꯣꯟꯅ ꯅꯨꯡꯉꯥꯏꯔ ꯗꯤ ꯅꯪꯒꯤꯗ ꯈꯔ ꯈꯔ ꯍꯥꯥ
ꯣꯏꯔꯅꯤ ꯌꯦꯡꯉꯁꯤ ꯁꯤꯒꯤꯗꯤ ꯁꯦꯝꯗꯣꯛꯇ꯭ꯔꯐꯥꯎꯗ ꯐꯥꯏꯚ ꯍꯟꯗ꯭ꯔꯦꯗ ꯑꯦꯛꯁꯇ꯭ꯔꯥ ꯂꯩꯅꯤ
ꯐꯣꯟꯒ ꯇꯧꯔꯛꯑꯅꯤ ꯌꯥꯅꯤ ꯍꯥꯏꯕꯣ ꯅꯪꯒꯤꯗ ꯈꯔ ꯈꯔ ꯑꯣꯟꯖꯔꯝꯕꯅꯤ ꯅꯪ ꯑꯣꯡꯍꯟꯕ ꯌꯥꯗꯣꯏꯔꯥ ꯅꯪ ꯀꯩ ꯌꯦꯅꯕ ꯃꯥꯅꯦ ꯃꯤ ꯈꯨꯗꯤꯡꯒꯤ ꯃꯥꯅ ꯈꯔ ꯈꯔ ꯎꯡꯉꯦ ꯍꯤꯡꯉꯦꯦꯟꯗ꯭ꯔꯦ ꯏꯁꯇꯦꯟ ꯎꯝ ꯑꯗꯨ ꯃꯥꯒꯤ ꯄꯥꯔꯠꯅꯔ ꯑꯃꯁꯨ ꯂꯩꯔꯤꯕ ꯑꯃꯗ ꯑꯦꯚꯦ ꯇꯔ ꯀ ꯄꯥꯏꯕ ꯀꯟꯕ ꯑꯃꯁꯨ ꯑꯣꯏ ꯑꯃꯗꯨꯅ ꯏꯚꯦꯇꯔꯗ ꯄꯥꯏꯗ ꯃꯐꯝꯗ ꯈꯖꯤꯛ ꯈꯖꯤꯛ ꯀꯥꯟꯅꯔꯛꯇꯗꯅ ꯑꯃꯨꯛ ꯎꯪꯕ ꯋꯥꯔꯤꯒꯤ ꯄꯨꯟꯁꯤꯁꯦ ꯑꯁꯨꯃꯥꯏꯅ ꯇꯧꯔ ꯑꯗꯨꯝ ꯂꯣꯏꯅ ꯃꯕꯥꯟꯒꯤ ꯂꯥꯏꯐ ꯁꯥꯔꯀꯜꯗ ꯁꯋꯥꯏꯗ ꯇꯧꯋꯦ ꯃꯅ ꯑꯦꯔꯣꯄ꯭ꯂꯦꯟ ꯄꯥꯏꯔꯒꯅꯤ ꯐꯀꯅꯤ ꯦꯁꯂꯔꯥ
ꯔ ꯃꯥꯦ
ꯍꯜꯂꯣ ꯀꯩꯅꯣꯅꯦ ꯀꯩꯅꯣꯃ ꯇꯧꯁꯤꯔꯣ ꯑ ꯁꯤꯡ ꯆꯠꯂꯒ ꯀꯩꯅꯣꯝ ꯆꯥꯊꯣꯛꯎꯁꯤꯔꯣꯁꯦ ꯕꯥꯔꯣꯅꯤ ꯀꯥꯕ ꯌꯥꯔꯕꯣ ꯌꯥꯔꯦ
ꯍ ꯍꯪ ꯇ
ꯑꯗꯤ ꯀꯥꯞ ꯆꯜꯖꯣ
ꯆ
ꯕꯥꯅꯤ ꯀꯥꯔ ꯑꯣꯏꯁꯤꯔꯣ ꯍꯧꯁ ꯍꯧꯛ ꯀꯥꯒꯗꯧꯅꯦ ꯑ ꯆꯜꯂ ꯑꯣꯏꯗꯦ ꯁꯤ ꯌꯥꯔ ꯅꯪꯒꯤ ꯕꯣꯔꯒꯤ ꯗ꯭ꯔꯦꯁꯁꯨ ꯊꯝꯕꯕ ꯅꯗ꯭ꯔꯦ ꯑꯩ ꯁꯣ ꯀꯨꯄꯟ ꯌꯥꯎꯅꯤ ꯆꯠꯇꯣꯏꯁꯦ ꯁꯥ ꯉꯥ ꯊꯤꯕꯅꯦꯕ ꯍꯣꯏ ꯍꯧꯖꯤꯛ ꯆꯠꯇꯨꯅ ꯃꯄꯥ ꯃꯤ ꯑꯃꯨ ꯆꯠꯈꯤꯅꯦꯕ ꯎꯝ ꯎ ꯂꯩꯔꯃꯦ ꯎꯒꯥꯥꯕꯤ ꯎꯝ
ꯎꯝ
ꯍꯜꯂꯣ ꯇꯕ꯭ꯔꯣ ꯁꯃꯣ
ꯎꯝ
ꯀꯩꯅꯣ ꯃꯪ ꯃꯣꯕꯥꯏꯜꯗ ꯌꯦꯡꯒꯦ ꯁꯥꯥꯟꯝꯗ꯭ꯔꯕꯣ ꯍꯅꯦ ꯀꯨꯏꯔꯦꯇꯪꯤꯕ ꯃꯅꯦ ꯇꯔꯨ ꯀ ꯀꯥꯏ ꯅꯠꯇꯅ ꯗꯅꯤ ꯁꯤ ꯑꯁꯤ ꯀꯣꯜꯁꯦ ꯇꯥꯛꯂꯣꯏꯗ꯭ꯔꯕꯅꯤꯅ ꯔꯤꯀ꯭ꯋꯦꯁ ꯇꯧ ꯇꯥꯛꯄꯥꯛꯗ꯭ꯔꯣ ꯗꯦ ꯑꯦ ꯑꯉꯥꯡꯈꯣꯏ ꯑꯃꯇꯪ ꯑꯃꯨꯛ ꯁꯥꯡꯉꯒꯦ ꯀꯩꯅꯣꯗꯗꯥꯏꯅꯦ ꯨꯛ ꯑꯩꯒꯤ ꯂꯣꯏꯈ꯭ꯔꯦ ꯀꯩꯅꯣ ꯁꯅꯦ ꯑꯃ ꯂꯣꯏꯔꯦ ꯑꯃꯇꯪꯒ ꯇꯧꯈꯤꯒꯦ ꯑ ꯂꯣꯏꯁꯤꯜꯂꯒꯦ ꯀꯩꯅꯣ ꯑꯃꯗ ꯂꯣꯏꯔꯦ ꯏ ꯑꯗꯨ ꯃ ꯇꯥꯏ ꯑꯁ ꯄꯗ ꯁ ꯑꯩ ꯏꯗ ꯁꯥꯟꯅꯔꯦꯒꯤ ꯅꯪꯒꯤꯗ ꯋꯥ ꯅꯣ ꯑ ꯑꯍꯨꯝ ꯅ ꯏ ꯑꯍꯨꯝ ꯅꯪ ꯍ ꯂꯣꯏꯁꯤꯜꯂꯒꯦ ꯌꯥꯔꯦꯪ ꯌꯦꯡꯉꯅꯦ ꯑꯩꯗꯤ ꯑꯗꯨꯝ ꯑꯦꯞꯁꯦ ꯍꯟꯇꯣꯛꯑꯒ ꯄꯤꯔꯝꯗ꯭ꯔꯀꯥ ꯌꯦꯡꯒꯅꯤꯀꯣ ꯑꯗꯨꯗꯤ ꯌꯥꯝ ꯑꯣꯏꯅꯤ ꯅꯪꯒꯤꯗ ꯑꯩꯅ ꯍꯟꯇꯣꯛꯈꯤꯗꯦ ꯍꯥꯡꯇꯨꯗ ꯀꯩꯁꯨ ꯀꯥꯏꯗꯦ ꯃꯣꯏꯅ ꯈꯪꯗꯕꯩꯅꯤ ꯀꯔꯤꯝ ꯇꯧꯔꯝꯗ꯭ꯔꯦ ꯇꯧꯗꯦ ꯃꯤꯗꯅꯣ ꯒ꯭ꯌꯥꯟ ꯈꯔ ꯇꯥꯎ ꯄꯗꯨ ꯍꯣꯔꯔꯣ ꯍꯂꯝ ꯑꯗꯨꯝ ꯌꯦꯡꯉ ꯁꯥꯟꯅ ꯗꯤꯪꯖ ꯃꯀꯣꯛ ꯌꯥꯎꯗꯅꯦꯅ ꯅꯨꯡꯁꯥꯒ ꯌꯥꯝ ꯁꯥꯏꯅ ꯇꯧ ꯇꯦꯛꯁꯤꯒ ꯑꯁꯣꯝ ꯃꯈꯣꯟ ꯇꯥꯕ ꯋꯥꯅꯤꯗ ꯌꯦꯡꯉꯨꯒꯣ ꯇꯥꯗ꯭ꯔꯣ ꯇꯗꯦꯗ ꯇꯥꯏꯃꯤ ꯇꯗꯦꯃꯤ ꯢꯔꯣꯛꯕ ꯑꯃꯒ ꯀꯪꯍꯧꯒ ꯐꯦ ꯍꯣꯔꯦꯟꯗꯤꯕꯣꯟ ꯀꯩ ꯂꯩ ꯑꯗꯨꯝ ꯇꯥꯏ ꯕꯥꯔꯣ ꯃꯈꯥꯏꯗ ꯃꯈꯥꯢ ꯍꯣꯔꯦꯟꯂꯣ
ꯑꯥ
ꯉꯗꯥꯕꯤ ꯃꯔ ꯃꯈꯥꯏꯗꯒꯤ ꯍꯧꯈ꯭ꯔꯣ ꯈꯣꯢ ꯉꯥꯟꯕ ꯀꯩ ꯀꯩ ꯕꯣꯜ ꯂꯩꯒꯦ ꯛꯇ ꯑꯌꯨꯛꯀꯤꯗꯤ ꯄꯣꯔꯇꯨꯒꯜꯁꯨ ꯂꯩꯍꯧꯕꯅꯦ ꯔꯖꯦꯟꯇꯤꯅꯥꯁꯨ ꯂꯩꯍꯧꯕꯅꯦ ꯍꯌꯦꯡꯂꯣ ꯎꯝ
ꯑꯥꯏ ꯀꯩꯅꯩꯅꯣ ꯍꯌꯦꯡꯗꯤ ꯁꯟꯗꯦꯅꯤ ꯏꯁꯥꯃꯨꯛ ꯌꯦꯡ ꯌꯥꯏ ꯀꯩꯅꯣ ꯑꯅꯤ ꯀꯥꯏ ꯍꯣ ꯀꯖꯀꯣ ꯂꯩ ꯍꯥꯏ ꯑꯁ ꯑꯇꯩ ꯍꯥꯏꯔꯣꯏ ꯍꯥꯏꯔꯅꯤ ꯕꯦꯅꯦꯅ ꯁꯥꯞ ꯇꯧꯗꯤ ꯍꯥꯏꯔꯛꯇꯣꯢꯅꯦ ꯑꯗꯨꯒꯤ ꯑꯩꯒꯤꯕꯨ ꯍꯥꯄꯥ ꯀꯥꯟꯗ ꯑꯗꯨ ꯅꯨꯡꯉꯥꯏꯅꯤ ꯑ
ꯑꯩꯗꯤ ꯂꯩ ꯄꯩꯁꯥ ꯕꯦꯂꯦꯟꯁ ꯍꯥꯃꯤꯉ ꯑꯩꯗꯤ ꯌꯥꯝ ꯂꯩꯔꯤ ꯑ ꯆꯂ
ꯑꯕꯥ ꯁ ꯃ ꯃꯁ ꯌꯥꯕꯨ ꯌꯥꯢꯅꯦ ꯑꯗꯨꯗꯤ ꯑꯅꯤ ꯆꯥꯅꯤꯄꯥꯜ ꯑ ꯗꯔꯁꯤꯔꯑ ꯌꯥ ꯁꯣꯅꯔꯕꯁ ꯑꯅꯤ ꯑꯅꯤꯕꯥꯅꯦ ꯌꯥꯝ ꯊꯤ ꯌꯥꯏꯉꯣ ꯑꯗꯨ ꯇꯧꯊꯣꯛꯈꯣ ꯀꯥꯟꯅꯅꯤ ꯀꯥꯟꯅꯩꯌꯦ ꯀꯥꯟꯅꯩꯌꯦ ꯍꯥꯞꯄꯗꯧꯅꯦ ꯑꯩ ꯍꯦꯛꯇ ꯍꯥꯞꯄꯒꯦ ꯑꯗꯨꯒꯤꯅꯦ ꯈꯔ ꯀꯨꯏꯅ ꯆꯪꯉꯦ ꯑꯍꯨꯝꯒꯨꯝꯕꯗꯤ ꯌꯥ ꯌꯥꯎ ꯖꯦꯔꯣ ꯉꯥꯛꯇ ꯑꯍꯨꯝ ꯉꯥꯛꯇ ꯑꯅꯤꯔꯥ ꯀꯩꯅꯣꯝ ꯑꯣꯏ ꯑꯗꯨꯒ ꯊꯔꯤ ꯑꯍꯨꯝ ꯖꯔꯣ ꯐꯪꯡꯕ ꯑꯃ ꯌꯥꯎꯕꯅꯦ ꯑꯩꯗꯤ
ꯖꯤꯔꯣ ꯐꯪꯕ ꯑꯩ ꯑꯍꯨꯝꯃꯨꯛ ꯑꯣꯏꯔꯝꯗꯣꯏ ꯃꯥꯜꯂꯦ ꯖꯤꯔꯣꯗꯣ ꯑꯩ ꯑꯃꯁꯨ ꯍꯦꯟꯇꯣꯛꯅ ꯇꯧꯔꯝꯅꯤꯁꯦ ꯖꯤꯔꯣ ꯑꯅꯤ ꯑꯃ